ꯍꯜꯂꯣ
ꯉꯥꯏꯍꯥꯛ ꯋꯥꯔꯤ ꯁꯅꯕ ꯇꯔꯅꯦ ꯍꯥꯏ
ꯉꯥꯏꯍꯥꯛ ꯋꯥꯔꯤ ꯁꯥꯟꯅ ꯇꯥꯔꯦ ꯑꯗꯨꯗꯤ ꯎꯝ ꯀ ꯇꯧꯔꯤꯒꯦ ꯏ ꯊꯥ ꯊꯥꯖꯗꯨꯅ ꯐꯣꯟ ꯇꯧꯔꯛꯏꯍꯦ
ꯑꯥ ꯑꯩꯁꯦ ꯀꯩꯅꯣ ꯉꯥꯛ ꯄꯣꯊꯔꯝꯃꯅꯤꯗ
ꯎꯝ ꯄꯣꯊꯥꯔꯒ ꯂꯩ ꯍꯥꯏꯕ
ꯄꯣꯊꯔꯒ ꯂꯩꯔꯝꯕꯅꯦꯕ ꯍꯣꯏ
ꯎꯝ ꯆꯥꯛ ꯏꯟꯁꯥꯡꯗꯤ ꯊꯕꯛ ꯍꯜꯂꯥꯛꯑꯒ ꯇꯥꯔꯦꯗ
ꯋꯥꯔꯜ ꯀꯥꯞ ꯌꯦꯡꯗꯣꯏꯔꯣ
ꯋꯥꯔꯜ ꯀꯥꯞ ꯌꯦꯡꯗꯧ ꯃꯥꯂꯦ ꯉꯁꯤꯗꯤ ꯑꯩꯒꯤ ꯐ꯭ꯔꯦꯟꯁ ꯑꯩꯗꯤ ꯑꯩꯒꯤ ꯐ꯭ꯔꯦꯟꯁ ꯏꯁꯄꯦꯟ ꯇꯧꯗꯦꯗ ꯑꯩꯗꯤ ꯄ꯭ꯔꯣꯇ꯭ꯔꯨꯒꯜꯅꯤꯗ
ꯄꯔꯣꯇ꯭ꯔꯨꯒꯜ ꯉꯁꯤ ꯂꯩꯅ ꯑꯗꯨ ꯅꯣꯢꯒꯤꯗꯤ ꯅꯣꯏ ꯇꯤꯝ ꯂꯩꯌꯦꯅꯦ ꯉꯁꯤꯁꯦ
ꯈꯣꯏꯇꯤꯝ ꯂꯩꯌꯦ ꯎꯝ ꯑꯗꯨꯗꯤ ꯁꯞꯄꯣꯔꯠ ꯇꯧꯗꯦ ꯎꯝ ꯐ꯭ꯔꯥꯟꯁꯒ ꯄꯔꯣꯇ꯭ꯔꯨꯒꯜ ꯈꯇꯪꯅꯦ ꯑꯩꯗꯤ ꯔꯣꯅꯥꯜ ꯔꯣꯅꯥꯜꯗꯣꯗꯤ ꯑꯩꯒꯤ ꯐꯦꯅꯤꯅ ꯅꯪ ꯃꯦꯁꯤ ꯑꯣꯏꯔꯝ ꯃꯅꯤ ꯍꯦ
ꯍꯣꯏ ꯑꯩꯈꯣꯏꯁꯦ ꯔꯥꯏꯕꯜ ꯑꯣꯏꯔꯝꯃꯦꯅꯦ ꯍꯥ ꯑꯩꯈꯣꯏꯁꯦ ꯔꯥꯏꯕꯜ ꯑꯣꯏꯔꯝꯃꯦ ꯑꯗꯨꯗꯤ
ꯎꯝ
ꯆꯥꯁꯥꯟꯗꯤ ꯀꯃꯥꯏ ꯇꯧꯔꯣꯕꯣ꯫
ꯑꯩ ꯋꯥꯠꯂꯤꯗ
ꯋꯥꯠꯂꯤ ꯍꯥꯏꯕ ꯑꯁ ꯀꯌꯥꯝ ꯋꯥꯠꯂꯤꯒꯦ
ꯑꯍꯨꯝꯒꯨꯝꯕ ꯋꯥꯠꯂꯤꯗ
ꯍꯣꯏ ꯑꯗꯨ ꯊꯦꯡ ꯆꯥꯔꯅꯤꯅꯦ ꯅꯪꯗꯤ
ꯍꯥꯥ
ꯊꯦꯡ ꯆꯥꯕ ꯃꯥꯜꯂꯤꯅꯦ ꯑꯗꯨꯗꯤ
ꯈꯪꯗꯦ ꯑꯩꯗꯤ ꯎꯕꯗ ꯌꯥꯎꯕꯗ ꯉꯥꯏꯔꯤꯀꯣ
ꯎꯝ
ꯀꯌꯥꯃꯨꯛꯀꯨꯝꯕ ꯇꯧꯔ ꯂꯣꯏꯁꯤꯜꯂꯒꯦ
ꯍꯥꯏꯗꯤ
ꯅꯪꯒꯤꯗꯤ ꯀꯌꯥ ꯀꯌꯥꯃꯨꯛ ꯇꯧꯔꯒꯦꯕ
ꯑꯁꯤꯔꯥ
ꯑꯥ
ꯑ ꯇꯧꯗꯦꯗ
ꯑꯩꯁꯦ ꯑꯍꯥꯟꯕ꯭ꯔ ꯀꯩꯅꯣ
ꯎꯝ
ꯀꯗꯣꯝꯗꯩꯩ ꯑꯣꯏꯕ꯭ꯔꯣ ꯁꯣꯝꯗꯤ ꯕ꯭ꯔ꯭ꯗꯔꯗꯤ ꯀꯗꯥꯏ ꯋꯥꯏꯗꯒꯤ ꯑꯣꯏꯕ꯭ꯔꯥ ꯕ꯭ꯔꯗꯔꯗꯤ
ꯑꯩꯁꯦ ꯅꯣꯅꯦꯗꯩꯅꯦ ꯍꯧꯖꯤꯛꯄꯨꯗꯤ ꯏꯝꯐꯥꯜꯗ ꯂꯩꯌꯦ ꯇꯔꯨꯡꯗ ꯂꯩꯌꯦ
ꯎꯝ
ꯕ꯭ꯔꯣꯗꯤ
ꯑꯩ ꯈꯣꯡꯂꯣꯝꯗꯒꯤꯅꯦ
ꯎꯝ
ꯑꯣ ꯆꯍꯤ ꯀꯌꯥ ꯁꯨꯕꯤꯔꯒꯦ
ꯑꯃ ꯑꯅꯤ ꯍꯥꯜꯂꯝꯗꯧ ꯃꯥꯜꯂꯦꯗ
ꯑꯣ ꯑꯣꯏꯔꯝꯒꯅꯤ
ꯑꯣꯏꯔꯝ ꯑꯣꯏ ꯑꯣꯏꯁꯨ ꯑꯣꯏꯁꯨ ꯑꯣꯏꯔꯦ ꯍꯥꯏꯇꯥꯔꯦꯅꯦ
ꯑꯣꯏꯔꯝꯒꯗꯕ ꯃꯥꯜꯂꯤ ꯑꯗꯨ ꯆꯍꯤꯗꯨ ꯀꯌꯥ ꯁꯨꯔꯒꯦ ꯑꯝꯇ ꯍꯥꯏꯕꯤꯔꯛꯎꯅꯦ
ꯆꯍꯤꯁꯦ ꯇ꯭ꯋꯦꯟꯇꯤ ꯑꯦꯠ
ꯑꯦ ꯑ ꯑꯗꯨꯗꯤ ꯆꯨꯝꯃꯦ ꯆꯨꯝꯃꯦ ꯅꯪꯅ ꯍꯥꯏꯕꯗꯣ ꯑꯍꯨꯝꯒꯨꯝꯕ ꯍꯦꯜꯂꯝꯃꯅꯤ ꯍꯥꯏꯗ
ꯅꯪꯗꯤ
ꯄꯥꯔꯅꯤ ꯀꯌꯥ ꯑꯣꯏꯔꯒꯦ ꯇ꯭ꯋꯦꯟꯇꯤ ꯑꯩꯠꯇ ꯑꯣꯏꯔꯗꯤ ꯑꯍꯨꯝ ꯍꯦꯜꯂꯦ ꯍꯥꯏꯔꯗꯤ
ꯍꯣꯏ ꯍꯣꯏ ꯍꯣꯏ ꯌꯨꯝ ꯄꯥꯟꯕꯤꯔꯕꯣ
ꯀꯥꯟꯅꯕ ꯀꯥꯟꯅꯗꯕꯗꯨꯅ ꯑꯃꯅꯦꯗꯅ ꯑꯗꯨꯅꯦ ꯍꯥꯏꯁꯦ ꯑꯗꯗꯤ ꯈꯪꯅꯕꯖꯨ ꯂꯩ
ꯑꯁ ꯈꯪꯅꯕ ꯂꯩꯇꯦꯗ ꯈꯪꯅꯕ ꯂꯩꯇꯦꯗ ꯃꯇꯝ ꯃꯥꯡꯉꯤꯗ
ꯃꯇꯝ ꯁꯪ ꯃꯇꯝ ꯁꯪꯗꯦꯕ
ꯃꯇꯝ ꯁꯪꯗꯕ ꯅꯠꯇꯕ ꯑꯁ ꯀꯥꯏꯗꯤ ꯆꯥꯛ ꯆꯥꯔꯅꯤ ꯅꯨꯡꯗꯥꯡꯗ ꯆꯥꯛ ꯆꯥꯔꯅꯤ ꯈꯪꯅꯕ ꯂꯩꯔꯗꯤ ꯁꯥꯏꯗ ꯐꯣꯟ ꯇꯧꯔꯅꯤ ꯑꯁ ꯇꯨꯝꯕ ꯈꯣꯠꯄ ꯈꯪꯉꯔꯣꯏ ꯑꯁ ꯊꯕꯛ ꯋꯥꯅ ꯆꯠꯂꯛ ꯍꯜꯂꯛ ꯐꯣꯟ ꯇꯧꯔꯅꯤ ꯑꯁ ꯅꯣꯡꯃ ꯐꯥꯗꯣꯛ ꯅꯣꯡꯃ ꯐꯥꯗꯣꯛ ꯈꯠꯅꯔꯅꯤ ꯑꯃꯨꯛ ꯁꯥꯎꯅꯔꯅꯤ ꯑꯁ ꯑꯗꯨꯗꯥꯅ ꯑꯩꯅ ꯄꯥꯝꯗꯕ ꯍꯥꯏꯇꯥꯔꯦ ꯑꯗꯨꯒꯨꯝꯕꯗ ꯑꯩꯗꯤ ꯉꯟ
ꯑꯗꯨ ꯑꯣꯏꯔꯒ ꯑ ꯃꯔꯛ ꯃꯔꯛꯇ ꯀꯣꯜ ꯇꯧꯋꯅ ꯌꯨꯝ ꯄꯥꯟꯕꯒꯤ ꯇꯥꯏꯞꯇ ꯇꯧꯔꯛꯀꯦꯅꯣ ꯌꯨꯝ ꯄꯥꯟꯕꯒꯤ ꯇꯥꯏꯞꯇ ꯀꯥꯎꯅꯔ ꯃꯔꯛ ꯃꯔꯛꯇ ꯐꯣꯟ ꯇꯧꯔꯒ ꯆꯥꯔꯕ ꯆꯥꯔꯦ ꯑꯗꯨꯒꯛ ꯈꯪꯉꯒ ꯂꯣꯏꯁꯤꯜꯂꯒ ꯇꯨꯠ ꯃꯨꯊꯠꯂꯒ ꯊꯝꯕ
ꯁ ꯑꯗꯨꯁꯨ
ꯀꯨꯏꯅ ꯄꯨꯡ ꯑꯃ ꯑꯅꯤ ꯋꯥꯔꯤ ꯁꯥꯟꯅꯔ ꯗꯕ ꯁꯔꯨꯛꯄꯨꯗꯤ
ꯏꯁ ꯑꯩꯗꯤ ꯑꯗꯨꯒꯨꯝꯕꯗ ꯄꯥ ꯄꯥꯝꯗꯦꯗ
ꯄꯥꯝꯗꯕꯩꯗꯤ ꯑꯣꯏꯔꯝꯃꯣꯏꯗ ꯕ꯭ꯔꯣꯅ ꯈꯣꯏꯗꯥꯖꯕ ꯑꯃ ꯐꯞ ꯎꯗꯕꯩ ꯊꯦꯡꯅꯗꯕꯩ ꯑꯣꯏꯔꯝꯃꯅꯤꯗ
ꯑ ꯈꯣꯏꯗꯥꯖꯕ ꯍꯥꯏꯔꯗꯤ ꯕꯖꯥꯔꯗ ꯆ ꯆꯠꯂꯒ
ꯕꯖꯔꯕꯨꯗꯤ ꯕꯖꯔ ꯕꯖꯔꯒꯤ ꯃꯤꯗꯨꯗꯤ ꯑꯗꯨꯝ ꯑꯃꯨꯛ ꯑꯃꯨꯛ ꯍꯟꯅ ꯎꯔꯣꯏꯗꯕ ꯃꯤꯅ ꯈꯪꯉꯦꯗꯅ ꯍꯥꯏꯕꯗꯤ ꯂꯩꯗꯅ ꯈꯨꯟꯗꯒꯤ ꯑꯣꯏꯒꯦꯔꯥ ꯀꯤꯅꯣꯝꯃꯗꯒꯤ ꯑꯣꯏꯒꯦꯔꯥ ꯎꯍꯨꯝ ꯁꯤꯃꯇꯟꯗꯤ ꯄꯥꯝꯃꯦ ꯍꯥꯏ ꯈꯟꯕꯗꯤ ꯑꯃꯗ ꯂꯩꯔꯝꯕꯅꯦꯗ ꯅꯠꯇ꯭ꯔꯔ ꯀꯣꯏꯅꯕ ꯃꯤ ꯂꯩꯕꯩꯔꯣ
ꯈꯪꯗꯦ ꯑꯗꯨ ꯑꯗꯨꯃꯛꯇꯤ ꯂꯩꯇꯦꯗ
ꯑꯥ
ꯅꯨꯄꯤꯖꯦ ꯑꯁ ꯅꯨꯄꯤꯖꯦ ꯄꯥꯛ ꯄꯥꯝꯗꯦꯗꯥꯏ ꯀꯔꯤ ꯀꯩꯗꯧꯅꯤꯉꯥꯏ ꯄꯩꯁꯥ ꯇꯤꯅ ꯅꯨꯄꯤ ꯑꯃꯨ ꯀꯣꯏꯔꯒ ꯄꯩꯁꯥ ꯇꯤꯡꯉ ꯑꯁ
ꯑꯗꯨꯕꯨꯗꯤ ꯆꯨꯝꯃꯅꯦ ꯍꯟꯗꯛꯃꯨ ꯍꯥ ꯑꯗꯣ ꯗꯔꯀꯥꯔ ꯑꯣꯏꯗꯦ ꯍꯥꯏꯔꯒꯀꯣ ꯂꯤꯁꯤꯜꯂꯛꯑꯗꯤ ꯎꯄꯥꯏ ꯂꯩꯇꯕꯅꯦꯀꯣ
ꯆꯤ ꯅꯨꯄꯤꯁꯨ ꯀꯣꯏꯖ ꯌꯥꯔꯣꯏꯅꯦ
ꯍꯣꯏ ꯍꯧꯖꯤꯛ ꯌꯥꯗꯦ ꯌꯥꯗꯦ ꯄꯥꯝꯗꯦ ꯍꯥꯏꯔꯒ ꯁꯨꯛꯀꯣꯏ ꯀꯣꯏꯗꯕꯗꯤ ꯌꯥꯔꯣꯏꯅꯦ
ꯄꯥꯟꯗꯦ ꯍꯥꯏꯔꯦꯁꯨ ꯂꯩꯔꯁꯨ ꯌꯥꯗꯧ ꯃꯥꯟꯗꯦꯅꯦ ꯆꯍꯤ ꯃꯇꯥꯁꯦ ꯑꯃꯨꯛ ꯌꯥꯁꯤꯜꯂꯛꯇ꯭ꯔꯦ ꯈꯔꯗ ꯅꯨꯄꯤ ꯈꯔ ꯐꯥꯥ ꯅꯨꯄꯤ ꯅꯣꯏꯔꯣꯝꯗ ꯅꯨꯄꯤ ꯈꯔ ꯍꯣꯡꯕ꯭ꯔꯥ ꯀꯃꯥꯏꯅ ꯇꯧꯕ꯭ꯔ
ꯈꯣꯏꯔꯣꯝꯗ ꯍꯣꯡꯗꯦꯗ
ꯅꯨꯄꯤ ꯅꯨꯄꯤ ꯀꯣꯏ ꯀꯣꯢ ꯆꯠꯂꯒ ꯀꯣꯏꯆꯠ ꯆꯠꯂꯒ ꯂꯩꯕ꯭ꯔ ꯅꯣꯏꯔꯣꯝꯗ
ꯆꯠꯇꯦ ꯍ ꯌꯥꯝ ꯇꯥꯡꯈ꯭ꯔꯕ ꯖꯥꯠꯅꯤ
ꯒ꯭ꯔꯦꯖꯨꯌꯦꯁꯟ ꯂꯣꯏꯔꯝ ꯂꯣꯏꯁꯤꯜꯂꯒ ꯀꯔꯤ ꯀꯔꯤ ꯍꯣꯠꯅꯔꯤꯒꯦ ꯃꯥꯁꯇꯔ ꯃꯣꯏꯁꯨ ꯂꯣꯏꯁꯤꯜꯂꯝꯃꯅꯤꯍꯦ
ꯃꯥꯁꯇꯔ ꯂꯣꯏꯁꯤꯟꯒꯗꯕꯗꯣ ꯑꯩꯗꯤ ꯃꯥꯁꯇꯔꯁꯦ ꯇꯧꯗ꯭ꯔꯦꯅꯦ ꯅꯦꯛꯁ ꯌꯥꯔ ꯀꯟꯇꯤꯅ꯭ꯌꯨ ꯇꯧꯁꯤꯔ ꯈꯟꯕꯅꯤ ꯑꯩ ꯀꯩ ꯒ꯭ꯔꯦꯖꯨꯑꯦꯁꯟ ꯇꯧꯃꯤꯟꯅꯕ ꯏꯃꯥꯟꯅꯕꯁꯤꯡꯗꯤ ꯂꯣꯏꯁꯤꯜꯂꯦꯕ
ꯎꯝ
ꯑꯩꯗꯤ ꯇꯧꯍꯧꯗꯕꯒꯤ ꯁꯤꯐꯥꯢꯒꯤ ꯂꯥꯏꯟꯗ ꯀꯣꯆꯤꯡꯒꯨꯝꯕ ꯂꯧꯔꯝꯕꯩꯀꯣ
ꯀꯣꯆꯤꯡ ꯑꯣꯏꯅ ꯇꯧꯔꯦ ꯑꯁ ꯑꯗꯨꯅ ꯐꯔꯦ ꯀꯣꯆꯤꯡ ꯁꯄꯄꯣꯠꯔ
ꯑꯗꯨ ꯇꯧꯕꯗꯣ ꯑꯩ ꯃꯦꯗꯤꯀꯦꯜꯗ ꯈꯔ ꯁꯣꯏꯕꯒꯤ ꯑꯃꯨꯛ ꯂꯩꯍꯧꯔꯕ ꯃꯊꯪ ꯑꯃꯨꯛ ꯇ꯭ꯔꯥꯏ ꯇꯧꯒꯦ ꯇꯧꯕ ꯑꯔꯣꯗꯤ ꯑꯗꯨꯝ ꯀꯩ ꯍꯣꯠꯅꯔꯤꯒꯦ
ꯍꯣꯠꯅꯗꯦꯗ ꯌꯨꯝꯗ ꯐ꯭ꯔꯤꯗ ꯂꯩꯗ
ꯎꯝ ꯀꯕꯨꯏ ꯑꯣꯏꯗꯣꯏꯅꯤꯀꯣ
ꯃꯥꯅꯦ ꯔꯣꯡꯃꯩꯅꯦ
ꯑꯩ ꯂꯩꯐꯝꯁꯤꯁꯨ ꯀꯧꯕꯨꯏꯒꯤ ꯈꯨꯟꯅꯦꯕ ꯇꯔꯨꯡ ꯍꯥꯏꯅ ꯈꯪꯕ ꯇꯥꯔꯕꯣ
ꯑꯦꯁ ꯏꯅꯛ ꯅꯛ ꯂꯩꯔꯒ ꯀꯔꯤꯒꯤ ꯇꯥꯔꯣꯏꯗꯕ ꯀꯔꯤ ꯈꯪꯉꯣꯏꯗꯕ ꯎꯝ ꯅꯪ ꯈꯣꯡꯂꯣꯝ ꯇꯥ
ꯑꯩꯗꯤ ꯈꯣꯡꯅꯨꯡ ꯇꯥꯗꯦꯅꯦ
ꯌꯥꯔꯦ ꯅꯪ ꯅꯣꯅꯦꯗꯒꯤꯅꯤ ꯍꯥꯏꯔꯒ ꯅꯣꯏꯒꯤ ꯕꯣꯔꯗꯔ ꯂꯝꯕꯤꯗꯣ
ꯑꯥ
ꯆꯤꯡ ꯍꯦꯛ ꯍꯧ ꯇꯝꯄꯥꯛꯇꯒꯤ ꯍꯦꯛ ꯇꯝꯄꯥꯛ ꯍꯦꯛ ꯂꯥꯟ ꯈꯤꯕꯒ ꯈꯨꯟꯍꯩ ꯂꯩꯕꯅꯤ
ꯕꯤꯁꯅꯨꯄꯨꯔ ꯂꯥꯟꯊꯣꯛꯑꯒ ꯈꯨꯟ ꯂꯩꯕꯗꯣ
ꯇꯨꯄꯨ ꯅꯠꯇꯕ ꯁꯤ ꯇꯝꯄꯥꯛ ꯍꯦꯛ ꯂꯥꯟꯊꯣꯛꯑꯒ ꯂꯩꯕꯗꯣ ꯅꯣꯏ ꯀꯥꯔꯝꯗꯥꯏꯗ ꯅꯣꯏ ꯅꯣꯅꯦ ꯆꯠ ꯆꯠꯄ ꯂꯝꯕꯤꯗ ꯂꯩꯕꯗꯨ ꯈꯨꯟꯗꯣ ꯔꯣꯡꯃꯩ ꯈꯨꯟꯗꯣ ꯅꯪ ꯈꯪꯗ꯭ꯔꯣ
ꯅꯣꯡꯃꯩ ꯆꯠꯄ ꯈꯨꯟꯅꯤ ꯍꯥꯏꯁꯦ ꯑꯩꯈꯣꯏꯗꯤ ꯕꯤꯁꯅꯨꯄꯨꯔ ꯔꯣꯝꯗ ꯆꯠꯂꯦꯕ
ꯅꯣꯏ ꯕꯤꯁꯦꯝꯄꯨꯔ ꯔꯣꯝꯗ ꯆꯠꯂꯦ ꯍꯥꯏꯕ ꯑꯣꯝ ꯅꯣꯏ ꯕꯤꯁꯦꯝꯄꯨꯔ ꯆꯠꯂꯗꯤ ꯀꯔꯤ ꯈꯨꯟ ꯇꯥꯕ꯭ꯔꯥ ꯅꯣꯏ ꯀꯔꯤ ꯈꯨꯟꯗꯅꯣ
ꯕꯤꯁꯅꯨꯄꯨꯔ ꯈꯨꯟ ꯆꯠꯂꯒ ꯀꯨꯀꯤ ꯈꯨꯟ ꯂꯩꯩꯗꯅ
ꯎꯝ
ꯂꯦꯐꯇꯅ ꯈꯨꯄ ꯂꯣꯝ ꯈꯨꯄꯨꯝ ꯂꯝꯕꯤ ꯆꯠꯂꯦ ꯑꯩꯈꯣꯏꯅ ꯔꯥꯏꯠ ꯆꯠꯄ
ꯅꯣꯏꯈꯟ ꯑꯁꯦꯡꯕ ꯃꯃꯤꯡꯗꯤ
ꯗꯣ ꯂꯥꯡꯗ ꯈꯪꯗ꯭ꯔꯣ
ꯗꯣ ꯂꯥꯡ ꯈꯪꯉꯦꯍꯦ ꯈꯪꯗ꯭ꯔꯗꯤ ꯎꯝ
ꯅꯣꯏ ꯈꯨꯟꯗꯣ ꯇꯥꯗ꯭ꯔꯤꯅꯦ ꯀꯃꯥꯏ ꯇꯧꯖꯥꯠꯅꯣ ꯑꯩꯅ ꯈꯨꯟꯗ ꯂꯩꯕ ꯂꯩꯇꯕꯩꯔꯥ ꯅꯣꯏꯔꯣꯝꯗ ꯆꯠ ꯇꯕꯩꯔꯥ ꯍꯥꯏꯕꯗꯤ ꯑꯌꯥꯝꯕ ꯑꯗꯨꯔꯣꯝꯗ ꯆꯠꯇꯦꯗꯅ ꯑꯌꯥꯝꯕꯕꯤꯁ ꯕꯤꯁꯅꯨꯨꯔꯣꯝꯗ ꯆꯠꯄꯩꯀꯣ
ꯅ ꯕꯤꯁꯦꯝꯄꯨꯔꯔꯣꯝꯗ ꯈꯛꯇꯪ ꯆꯠꯄ ꯆꯠꯄꯒꯤ ꯅꯪ ꯅꯣꯏꯔꯣꯝ ꯆꯠ ꯑꯁꯤ ꯆꯠꯂꯗꯤ ꯑꯩꯈꯣꯏ ꯑꯩꯈꯣꯏ ꯈꯨꯟ ꯂꯥꯜꯂꯒ ꯆꯠꯇꯣꯏꯅꯦ ꯍꯦ
ꯑꯗꯣ ꯁꯦ ꯏꯝꯐꯥꯜꯗꯒꯤ ꯅꯣꯅꯦꯔꯣꯝꯗ ꯗꯥꯏꯔꯦꯛ ꯆꯠ ꯂꯝꯕꯤꯘꯣ ꯀꯔꯝꯕ ꯂꯝꯕꯤꯗꯅꯣ ꯆꯠꯂꯦ
ꯑꯩꯈꯣꯏꯔꯣꯝ ꯑꯩꯈꯣꯏꯗꯤ ꯀꯩꯅꯣꯅꯦ ꯏꯝꯐꯥꯜꯗꯒꯤꯅꯦ ꯁꯤꯛꯁꯇꯤꯟ ꯀꯤꯂꯣꯃꯤꯇꯔ ꯈꯛꯇꯪꯅꯦꯍꯦ ꯑꯗꯨꯗꯤ
ꯑꯣ ꯌꯥꯝ ꯅꯛ ꯌꯥꯝ ꯅꯛꯅ ꯂꯩꯔꯝꯝꯕꯅꯤ ꯑꯗꯨꯏꯗꯤ
ꯎꯝ ꯁꯤꯛꯁꯇꯤꯟ ꯆ ꯇ꯭ꯋꯦꯟꯇ ꯁꯠꯇꯅꯦ
ꯆꯍꯤꯗꯣ ꯈꯔ ꯌꯥꯝꯈ꯭ꯔꯦ ꯅꯨꯄꯤ ꯊꯤꯖꯤꯜꯂꯨ
ꯅꯨꯄꯤ ꯅꯣꯏꯔꯣꯝꯗ ꯈꯔ ꯍꯣꯡꯉꯗꯤ ꯐꯒꯗꯕ
ꯍꯣꯡꯕ ꯍꯥꯏꯗꯨ ꯃꯃꯜ ꯃꯃꯜ ꯂꯩꯕꯒꯤ ꯇꯥꯏꯞꯇ ꯇꯧꯔꯛꯑꯦꯕꯣ ꯅꯪꯅ ꯍꯥꯏꯗꯣ ꯈꯔ ꯍꯣꯡꯕ꯭ꯔꯥ ꯇꯧꯔꯛꯇꯗ ꯂꯩꯕ ꯌꯥ ꯌꯥꯒꯗꯤ ꯇ ꯇꯧꯔꯛꯑ ꯒꯦꯕ
ꯍꯣꯡ ꯑꯗꯨꯗꯤ ꯃꯔꯤ ꯑ ꯃꯒꯥꯎ ꯂꯩꯥꯏꯁꯜꯂ ꯌꯥꯏ ꯌꯥ ꯏꯅ ꯑ
ꯅꯨꯄꯤ ꯈꯔ ꯍꯣꯡꯕ꯭ꯔꯥ ꯍꯥꯏꯕꯁꯤꯗ ꯕꯖꯥꯔꯗ ꯌꯣꯟꯕ ꯀꯩꯇꯥꯗ ꯇꯧꯔꯛꯑꯦꯕ ꯍꯥ
ꯁꯤꯠꯗꯒꯥ ꯌꯣꯜꯂꯝꯃꯗꯤ
ꯑꯩꯁꯨ ꯐꯖꯕ ꯌꯥꯝꯔꯝ ꯌꯥꯝꯃꯝꯝꯅꯤ ꯀꯩꯅꯣ ꯅꯣꯏ ꯈꯨꯟ ꯑꯣꯏꯕꯒꯤ ꯇꯧꯕꯩ ꯋꯥꯅꯤꯗ ꯃꯤꯅꯗꯤ ꯌꯥꯝ ꯐꯖꯕ ꯂꯩꯔꯝꯕꯅꯤꯗ ꯍꯥꯏꯕꯗꯤ ꯈꯨꯟ ꯃꯁꯦꯟ ꯑꯣꯏꯕꯒꯤ ꯑꯩꯈꯣꯏꯅꯗꯤ ꯍꯦꯟꯅ ꯈꯟꯖꯤꯟꯅꯕꯗ ꯑꯗꯨꯒꯨꯝꯕ ꯇꯧ ꯂꯩꯔꯝꯕꯅꯦꯕ ꯃꯤ ꯌꯥꯝꯕ꯭ꯔꯥ ꯅꯣꯏ ꯈꯨꯟꯗꯕꯣ
ꯌꯥꯝꯅ ꯌꯥꯝ ꯀꯟꯅ ꯌꯥꯝꯕ ꯅꯠꯇꯦꯗ ꯌꯨꯝꯂꯥ ꯁꯤꯛꯁꯇꯤ ꯁꯤꯛꯁꯇꯤ ꯌꯥꯎꯗꯦꯗ ꯁꯤꯛꯁꯇꯤ ꯌꯥꯎꯅꯤꯡꯉꯥꯏ ꯑꯃꯅꯤ ꯑꯃꯗꯤ ꯋꯥꯠꯄ ꯃꯥꯜꯂꯦ ꯑꯩꯈꯣꯏꯗꯣ
ꯑꯗꯨꯗꯤ ꯄꯤꯛꯄꯅꯤꯅꯦ
ꯄꯤꯛꯑꯦ
ꯎꯝ ꯆꯔꯁ ꯑꯃꯈꯛꯇꯅꯤꯀꯣ
ꯍꯥꯥ
ꯆꯔꯁ ꯑꯃꯈꯛꯇ ꯑꯣꯏꯔꯝꯃꯅꯦꯕ
ꯆꯥꯁꯇꯤ ꯑꯃꯈꯛ
ꯄꯨꯟꯅ ꯎꯝ ꯍꯥꯏꯕꯗꯤ ꯇꯣꯀꯥꯟ ꯇꯣꯉꯥꯟꯕ ꯀꯩꯅꯣꯝ ꯑꯃ ꯂꯩꯔꯝꯕꯅꯤꯅ ꯂꯩꯗꯅ ꯃꯤ ꯈꯨꯟꯗꯤ ꯃꯆꯥ ꯑꯣꯏꯔꯒꯁꯨ ꯇꯣꯉꯥꯟ ꯇꯣꯉꯥꯟꯕ ꯆꯠꯄ ꯑꯗꯨꯒꯨꯝꯕ ꯉꯥꯏꯍꯥꯛ ꯂꯣꯏꯅ ꯀꯩꯅꯣ ꯂꯤꯡꯖꯦꯜ ꯃꯥꯟꯅꯕꯗꯨꯅ ꯐꯕꯅꯦꯗ ꯅꯨꯡꯉꯥꯏꯗꯅ ꯍꯦꯟꯅ
ꯎꯝ
ꯀꯨꯝ ꯍꯔꯥꯎ ꯀꯨꯝꯍꯩꯁꯨ ꯅꯨꯡꯉꯥꯏꯔꯦ ꯑꯅꯤ ꯑꯍꯨꯝ ꯊꯣꯛꯑꯗꯤ ꯑꯁ ꯃꯤꯅ ꯌꯥꯝꯗꯕꯒ ꯀꯗꯥꯥꯏꯗ ꯆꯠꯇꯣꯏꯅꯣ ꯀꯅꯥꯅ ꯄꯥꯡꯊꯣꯛꯇꯣꯏꯅꯣ
ꯎꯝ ꯀꯅꯔꯦ ꯑꯩꯉꯣꯟꯗ ꯐꯣꯟ ꯇꯧꯔꯛꯄ ꯄꯥꯏꯈꯠꯂꯨꯈꯤꯒꯦ
ꯀꯅꯥꯅꯣ
ꯇꯔꯛꯄꯗ ꯐꯣꯟ you ꯇꯧꯔꯛꯑꯣ ꯑꯩ ꯄꯥꯏꯈꯠꯂꯨꯈꯤꯒꯦꯀꯣ ꯎꯝ꯫ ꯂꯥꯏꯔꯛ ꯑꯃꯨꯛ
ꯂꯣꯏꯁꯤꯟꯒꯗꯧꯔꯦꯗꯅ ꯍꯦ ꯍꯦ ꯃꯤꯅꯤꯠ ꯑꯃꯗ ꯉꯥꯏꯔꯒꯦꯅ ꯂꯣꯏꯁꯤ
ꯍꯥꯏꯠ ꯅꯪꯒꯤꯗ
ꯆꯥꯡꯁꯨ ꯆꯥꯔꯕꯣ ꯆꯥꯡꯇꯨ ꯆꯥꯔꯕꯣ
ꯏꯁ ꯀꯨꯏꯔꯦꯍꯦ ꯆꯥꯊꯣꯛ ꯞ
ꯑꯩꯁꯨ ꯀꯨꯏꯔꯦꯕ ꯋꯥꯠ ꯂꯤꯗ ꯁꯛ ꯀꯥꯏ ꯑꯍꯩ ꯖꯦꯟꯒ ꯂꯣꯏ ꯇꯧ ꯇꯧꯔꯝꯃꯗꯧ ꯃꯥꯜꯂꯦ ꯅꯪ ꯀꯨꯏꯔꯦ ꯍꯥꯏ ꯏꯁꯇꯥꯜꯗꯗꯤ
ꯍꯥꯥ
ꯗꯥꯏꯖꯦꯁꯟꯒ ꯂꯣꯏ ꯇꯧꯔꯝꯃꯅꯦꯕ ꯅꯪꯒꯤ
ꯗꯥꯏꯖꯦꯁꯟꯗꯤ ꯇꯧꯗ꯭ꯔꯤ ꯗꯥꯏꯖꯦꯁꯟꯗꯤ ꯇꯧꯗ꯭ꯔꯤꯗ
ꯑꯩꯁꯦ ꯅꯣꯛꯅꯤꯡꯕ ꯑꯃ ꯐꯥꯎꯋꯦ ꯉꯥꯁꯤꯁꯦ
ꯅꯣꯛꯀꯅꯨ ꯅꯣꯛꯀꯅꯨ
ꯍꯥ ꯌꯥꯝ ꯅꯣꯛꯅꯤꯡꯕ ꯑꯃ ꯐꯥꯎꯔꯛꯑꯦ
ꯅꯣꯀꯅꯣ ꯅꯣ
ꯅꯣꯏ ꯇꯤꯝ ꯗꯣ ꯍꯣꯔꯦꯟ ꯄꯣꯛꯔꯗꯤ ꯑꯁ ꯌꯥꯗ꯭ꯔꯦꯍꯦ
ꯎꯝ
ꯉꯍꯥꯟꯁꯨ ꯄ꯭ꯂꯦꯗꯣ ꯆꯞ ꯌꯥꯝ ꯐꯖꯕ ꯑꯣꯏꯗꯦ